ꯎꯝ ꯇꯥꯏ
ꯎꯝ ꯑꯗꯨꯒ ꯍꯧꯖꯤꯛꯀꯤ ꯑꯉꯥꯡꯁꯦ ꯃꯇꯧ ꯀꯔꯝꯅ ꯂꯥꯏꯔꯤꯛ ꯍꯩꯟꯅꯤ ꯂꯥꯏꯔꯤꯛ ꯍꯩꯍꯟꯒꯗꯒꯦ ꯍꯥꯏꯕꯁꯦ ꯑꯥ ꯑꯩ ꯍꯥꯏꯔꯛꯀꯦꯕ
ꯎ ꯍꯔꯣ
ꯑꯣ ꯍꯧꯖꯤꯛꯀꯤ ꯑꯉꯥꯡꯁꯤꯡꯁꯦ ꯂꯥꯏꯔꯤꯛ ꯍꯩꯇ꯭ꯔꯤꯕ ꯑꯉꯥꯡꯁꯤ ꯀꯩ ꯃꯔꯝꯒꯤ ꯍꯩꯇ꯭ꯔꯤꯅꯣ ꯃꯥꯅ ꯍꯩꯇ꯭ꯔꯤꯕ ꯖꯒꯥꯁꯤ ꯀꯩꯅꯣ ꯍꯥꯏꯅ ꯊꯤꯗꯣꯛꯄꯤꯔꯣ
ꯑꯥ
ꯑꯗꯨ ꯂꯥꯏꯔꯤꯛ ꯅꯪꯒꯤ ꯑꯉꯥꯡꯁꯤꯡꯅ ꯂꯥꯏꯔꯤꯛ ꯂꯣꯏꯅ ꯍꯩꯕ ꯃꯥꯜꯂꯤ ꯀꯃꯥꯏꯅ ꯇꯧꯔꯤꯅꫭ
ꯂꯥꯏꯔꯤꯛ ꯂꯣꯏꯅ ꯍꯩꯇꯦꯗ ꯈꯔ ꯍꯩꯇꯕ ꯑꯗꯨꯝ ꯌꯥꯎꯋꯤ
ꯃꯣꯏ ꯃꯉꯥꯈꯩ ꯃꯅꯨꯡꯗ ꯀꯌꯥꯒꯨꯝꯕꯗꯤ ꯍꯩꯔꯦ ꯀꯌꯥꯒꯨꯝꯕꯗꯤ ꯍꯩꯇꯦ
ꯑꯉꯥꯡꯅꯤꯅ ꯈꯪꯗꯗ꯭ꯔꯤꯗ ꯑꯉꯥꯡ ꯃꯆꯥ ꯑꯅꯤ ꯑꯃꯕꯨꯗꯤ ꯇꯤ ꯇꯩꯔ ꯀꯩꯅꯣ ꯌꯥꯝ ꯊꯋꯥꯏꯁꯨ ꯌꯥꯎꯏꯤ ꯇꯧ ꯍꯥꯏꯕ ꯊꯕꯛꯁꯦ ꯁꯠ ꯇꯧꯋꯦꯕ
ꯑꯗꯨ ꯊꯋꯥꯏ ꯌꯥꯎꯕ ꯑꯉꯥꯡꯁꯤꯡ ꯑꯣ ꯃꯃꯥ ꯃꯄꯥꯗꯨ ꯁꯣꯏ ꯐꯔꯝꯅꯤ ꯃꯣꯌꯥꯂꯝꯐ
ꯃꯣꯏ ꯃꯃꯥꯗꯨꯅ ꯈꯔ ꯇꯥꯛꯑꯦ ꯑꯗꯨꯅ ꯑꯣꯏꯖꯥꯠ
ꯑꯗꯨꯅꯤ ꯈꯔ ꯑꯍꯜ ꯂꯃꯟ ꯈꯔ ꯑꯍꯜ ꯂꯃꯟ ꯈꯔ ꯐꯔꯛꯄꯁꯤꯅ ꯀꯩꯅꯣ ꯇꯧꯋꯦꯕ ꯏꯗ ꯐꯩꯌꯦꯕ ꯑꯗꯨ ꯍꯩꯇ꯭ꯔꯤꯕ ꯑꯉꯥꯡꯖꯤꯡꯗꯨꯖꯨ ꯍꯩꯔꯛꯑꯣꯏ ꯍꯥꯏꯕꯗꯤ ꯅꯠꯇꯦ ꯃꯈꯣꯏꯖꯨ ꯂꯣꯏ ꯍꯩꯔꯛꯀꯅꯤ ꯃꯈꯣꯏꯖꯨ ꯅ ꯅꯪꯅ ꯈꯔ ꯀꯩꯀꯩꯗ ꯍꯩꯇ꯭ꯔꯤꯅꯣ ꯀꯃꯥꯏ ꯀꯃꯥꯏ ꯇꯧꯔꯤꯅꯣꯅ ꯇ ꯈꯔ ꯇꯥꯛꯄꯤꯕ ꯇꯥꯔꯦ꯫ ꯀꯌꯥꯝ ꯀꯌꯥꯝ ꯆꯥꯎꯔꯦ ꯃꯣꯏꯗꯤ
ꯀ꯭ꯂꯥꯁ ꯐꯥꯏꯚ ꯀꯥꯕ ꯑꯃ ꯌꯥꯎꯋꯦ ꯑꯗꯒꯤ ꯀ꯭ꯂꯥꯁ ꯋꯥꯟ ꯀꯥꯕ ꯃꯣꯏ ꯑꯅꯤ ꯑꯍꯨꯝ ꯑꯃ ꯌꯥꯎꯋꯦ ꯑꯗꯨꯒ ꯑꯉꯥꯡ ꯃꯆꯥ ꯑꯄꯤꯛꯄ ꯑꯅꯤ ꯑꯃꯒ ꯌꯥꯎꯋꯦ꯫
ꯑꯗꯨꯗꯤ ꯎꯝ ꯐꯔꯦ ꯃꯣꯏꯗꯣ ꯍꯩꯅꯕ ꯐꯖꯅ ꯇꯥꯛꯄꯤꯔꯛꯑꯣ꯫
ꯍꯣꯏ꯫
ꯑꯗꯨꯗꯨꯅꯔꯣ ꯅꯪ ꯊꯕꯛ ꯌꯥꯝ ꯆꯤꯟꯒ꯭ꯔ ꯃꯥꯜꯂꯦꯗ ꯍꯟꯇꯛ ꯃꯔꯛꯇꯤ ꯐꯣꯟꯒ ꯏꯇꯧ ꯇꯧꯔꯛꯇ꯭ꯔꯦꯅꯦ꯫
ꯍꯣꯏ ꯆꯤꯜꯂꯦ ꯍꯥꯏ ꯇꯥꯔꯦ꯫
ꯑꯈꯣꯏꯗꯒ ꯏꯂꯥꯛ ꯂꯥꯛꯈꯤꯗ꯭ꯔꯦꯕ꯫
ꯍꯣꯏ ꯊꯕꯛꯇꯣ ꯈꯔ ꯆꯤꯜꯂꯦ ꯑꯗꯨꯅꯅꯤ꯫
ꯅꯣꯡꯖꯨ ꯊꯥꯒ ꯑꯣꯏꯕꯒ ꯅꯣꯡꯖꯤꯅ ꯆꯕꯤꯠ ꯆꯕꯤꯠ ꯈꯔ ꯆꯨꯕꯅꯦ ꯆꯠ ꯆꯠꯊꯣꯛ ꯆꯠꯁꯤꯟ ꯇꯧꯕꯗ ꯌꯥꯝ ꯅꯨꯡꯉꯥꯏ ꯇꯦ ꯅꯣꯡ ꯇꯥꯕꯖꯦ
ꯍꯣꯏ ꯈꯔ ꯅꯨꯡꯉꯥꯏꯇꯦ ꯂꯝꯕꯤ ꯁꯦꯝꯃꯝꯅꯤꯅ ꯍꯧꯖꯤꯛꯇꯤ ꯈꯔꯕꯨ ꯐꯔꯦ ꯍꯥꯟꯅꯗꯤ ꯌꯥꯝ ꯅꯨꯡꯉꯥꯏꯔꯝꯗ꯭ꯔꯝ꯫
ꯑꯈꯣꯏ ꯂꯝꯕꯤꯗꯨ ꯈꯨꯇꯨꯝꯃꯨꯛ ꯊꯥꯏꯅꯦ꯫
ꯎꯝ ꯌꯥꯝ ꯊꯥꯅ ꯁꯦꯝꯃꯕꯅꯤ꯫
ꯑꯗꯨꯅꯤꯗꯨ ꯅꯨꯡꯉꯥꯏꯕ ꯄꯥꯎ ꯉꯥꯛꯇꯅꯤ ꯑꯗꯨ ꯑꯇꯣꯞꯄ ꯀꯩꯀꯩ ꯍꯪꯅꯤꯡꯕ ꯂꯩꯔꯗꯤ ꯍꯪꯉꯨꯅꯦ ꯑꯩ ꯍꯥꯏꯔꯛꯑꯒꯦꯅꯦ
ꯑꯣ ꯅꯣꯏ ꯑꯗꯣꯝꯒꯤ ꯃꯃꯥꯡꯒ ꯆꯤꯡꯒ ꯂꯩꯕꯗꯣ ꯑꯗꯨ ꯃꯤ ꯆꯪꯅꯕ꯭ꯔꯣ ꯀꯃꯥꯏ ꯀꯃꯥꯏ ꯇꯧꯒꯦ
ꯆꯤꯡ ꯑꯕ
ꯆꯤꯡ ꯀꯥꯕ ꯈꯣꯠꯄ ꯌꯥꯝ ꯇꯧꯅꯩꯗꯅ ꯍꯧꯖꯤꯛꯇꯤ
ꯑꯈꯣꯏꯒꯤ ꯆꯤꯡ ꯑꯗꯨꯝ ꯃꯌꯥꯝ ꯀꯥꯅꯩ ꯉꯥꯏꯍꯥꯛ ꯋꯥꯈꯟ ꯂꯧꯁꯤꯡ ꯑꯣꯏꯅꯕ ꯑꯥ ꯆꯩꯔꯥꯎꯆꯤꯡ ꯑꯅ ꯑꯃ ꯂꯩꯕꯗꯁꯨ ꯑꯗꯨꯝ ꯀꯥꯟꯅꯩ ꯐꯖꯅ ꯑꯥ ꯍꯛꯆꯥꯡ ꯐꯅꯕ ꯋꯀꯤꯡ ꯑꯣꯏ ꯀꯩ ꯑꯣꯏ ꯍꯛꯆꯥꯡ ꯐꯅ ꯂꯩꯕꯅ ꯂꯟꯅꯤꯅ ꯑꯍꯜ ꯂꯃꯟ ꯍꯥꯏꯅꯩꯗꯅ
ꯎꯝ
ꯑꯗꯨꯗꯨꯒꯤ ꯑꯗꯨꯝ ꯆꯠꯅꯩ ꯑꯗꯨꯅꯤ
ꯑꯃꯣꯏ ꯑꯁꯣꯝꯗ ꯎꯝ ꯃꯃꯥꯡꯗ ꯂꯝꯕꯤ ꯌꯥꯝ ꯐꯖꯅ ꯁꯦꯝꯕ ꯑꯃ ꯂꯩꯕꯗꯣ ꯈꯪꯕ꯭ꯔꯥ ꯑꯗꯨꯗꯤ ꯃꯤ ꯑꯗꯨꯗꯗꯤ ꯃꯤ ꯌꯥꯝ ꯀꯣꯏꯕ ꯆꯠꯅꯕ ꯃꯥꯜꯂꯤꯅꯦ
ꯃꯃꯥꯡ ꯃꯥꯡꯒꯤ ꯂꯝꯕꯤꯔꯣꯝꯗꯣ ꯑꯣ ꯈꯣꯏꯁꯨ ꯆꯠꯂꯨꯁꯤꯔꯣ ꯅꯣꯡꯃ ꯅꯣꯡꯐꯥꯗꯣꯛ ꯆꯠꯂꯒ ꯑꯍꯥꯎ ꯑꯍꯥꯎꯕ ꯀꯩꯅꯣ ꯑꯍꯥꯎꯑꯊꯨꯝ ꯈꯔ ꯆꯥꯗꯅ ꯈꯣꯠꯇꯅ ꯋꯥꯈꯜ ꯁꯦ ꯅꯨꯡꯉꯥꯏꯅꯕ ꯈꯔ ꯇꯧꯕ ꯌꯥꯏ ꯀꯩꯅꯣ
ꯍꯣꯏ ꯌꯥꯏ ꯆꯠꯂꯨꯁꯤ
ꯌꯨꯝꯗꯁꯨꯝ ꯂꯥꯏꯔꯤꯛ ꯇꯧꯔꯤꯅꯦꯅ ꯇꯧꯔꯒ ꯌꯨꯝꯗ ꯎꯝ ꯅꯝꯖꯜꯂ ꯂꯩꯕꯁꯤꯅꯗꯤ ꯀꯣꯛ ꯁꯦ ꯆꯥꯛꯂꯛꯇꯣꯔꯦ ꯄꯩꯁꯥ ꯅꯨꯡꯁꯥꯁꯨ ꯈꯔ ꯊꯣꯛꯄ ꯑꯣꯏꯗꯤ ꯐꯩ
ꯎꯝ ꯀꯩꯅꯣ ꯄꯨꯡꯁꯤꯗꯤ ꯃꯔꯤ ꯈꯛ ꯆꯠꯇ ꯉꯥꯏꯔꯝꯃꯤ
ꯄꯨꯡꯁꯤ ꯌꯥꯝꯅ ꯀꯩꯅꯣ ꯇꯧꯔꯛꯑꯖꯥꯠꯂ ꯍꯧꯖꯤꯛ ꯀꯥꯟꯁꯤꯅ ꯄꯨꯡꯁꯤꯖꯨ ꯀꯅꯥꯏ ꯃꯤꯆꯪ ꯆꯪꯉꯕꯅꯣ ꯈꯪꯗꯦ ꯐꯖꯟꯕ ꯃ ꯌꯥꯎꯕꯩ ꯇꯥꯏꯞ ꯇꯧꯁꯜꯂꯛ ꯑꯦ
ꯅꯣꯏ ꯃꯩ ꯂꯥꯛꯄ꯭ꯔꯣ
ꯈꯣꯏ ꯃꯩ ꯎꯝ ꯂꯥꯛ ꯑꯦ
ꯑꯣ ꯑꯈꯣꯏꯁꯨ ꯉꯥꯁꯥꯏꯒꯩꯗꯤ ꯃꯨꯠꯂꯨꯕꯅꯦ ꯂꯥꯛꯑꯦ ꯍꯧꯖꯤꯛ
ꯑꯣ
ꯑꯈꯣꯏꯁꯨ ꯃꯨꯠꯂꯨꯕꯅꯦ ꯑꯗꯣ ꯂꯥꯛꯑꯦ ꯐꯖꯅ ꯍꯧꯖꯤꯛꯀꯥꯟ ꯃꯩ ꯌꯥꯝ ꯅꯨꯡꯉꯥꯏꯇꯦ
ꯅꯣꯡꯖꯨ ꯄꯥꯟꯊꯥ ꯑꯣꯏꯕꯩꯔ ꯀꯩꯅꯣ ꯈꯔ ꯅꯨꯡꯉꯥꯏꯇꯦ ꯑꯈꯣꯏꯁꯨ
ꯈꯣꯏ ꯅꯨꯡꯁꯤ ꯀꯟ ꯁꯤꯠꯄꯗꯣ
ꯎꯝ
ꯅꯣꯡꯂꯩ ꯅꯨꯡꯁꯤꯠ ꯍꯦꯛ ꯍꯦꯛ ꯇꯧꯏꯗꯅ ꯅꯪꯁꯨꯗꯨꯝ ꯃꯔꯛꯇ ꯃꯣꯏꯒꯤ ꯇꯠꯄ ꯉꯣꯠꯄ ꯌꯥꯎꯕ ꯖꯥꯠꯅꯤ ꯗꯨ ꯇꯠꯂ
ꯈꯨꯗꯛꯇ ꯍꯦꯛ ꯁꯦꯝꯕꯁꯨ ꯌꯥꯗꯕꯣ
ꯑꯣ ꯑꯗꯨꯝꯕꯥ ꯑꯃꯁꯨ ꯂꯩꯕꯔ꯭
ꯎꯝ
ꯑꯗꯨꯗꯨꯅ
ꯈꯪꯗꯦ ꯎꯝ ꯅꯨꯃꯤꯗꯥꯡꯗꯒ ꯆꯥꯛ ꯆꯥꯔꯝꯗꯥꯏꯗ ꯃꯩꯒꯥ ꯃꯨꯠꯈꯤꯕꯗꯨꯗꯤ ꯁꯥꯎꯅꯤꯡꯕꯅꯤ
ꯑꯈꯣꯏ ꯉꯔꯥꯡꯁꯨ ꯃꯨꯠꯂꯤꯅꯦ ꯅꯣꯏ ꯃꯨꯠꯇꯔꯣ
ꯉꯔꯥꯡ ꯅꯨꯃꯤꯗꯥꯡ ꯎꯝ ꯇꯨꯃꯝꯗꯥꯏꯗ
ꯎꯝ
ꯇꯨꯃꯝꯗꯥꯏꯗ ꯃꯨꯠꯄ ꯃꯥꯜꯂꯤ
ꯅꯣꯡꯂꯩ ꯅꯨꯡꯁꯤꯠ ꯇꯧꯔꯛꯄꯗꯨꯗꯥ ꯃꯩꯗꯣ ꯃꯨꯠꯈꯔ꯭ꯦ ꯑꯗꯨꯒ ꯂꯣꯏꯔꯀꯥꯟꯗ ꯑꯃꯨꯛ ꯂꯥꯛꯏ
ꯍꯧꯖꯤꯛꯁꯨ ꯅꯨꯡꯁꯥ ꯂꯣꯏ ꯆꯪ ꯅꯨꯡꯁꯤꯠ ꯁꯤꯠꯄꯥ ꯍꯧꯔꯛ ꯑ ꯅꯣꯡꯂꯩ ꯅꯨꯡꯁꯤꯠ ꯇꯧꯔꯛꯇꯣꯏꯔꯥ ꯈꯡꯗꯦꯅꯦ ꯁꯤ ꯑꯃꯨꯛ ꯇꯧꯔꯛ ꯑꯒꯗꯤ ꯃꯩ ꯑꯃꯨꯛ ꯃꯨꯠꯈꯔꯥꯅꯤ ꯑꯈꯣꯏꯒꯤ
ꯉꯔꯥꯡꯗꯤ ꯂꯦꯟꯒ ꯇꯥꯗꯅ ꯍꯦꯛ ꯇ ꯇꯧꯕꯅꯦ
ꯁꯤꯁꯤꯃꯗꯤ ꯃꯇꯝꯁꯤ ꯌꯥꯝ ꯇꯝꯇꯝ ꯆꯠꯂꯤ ꯀꯩꯒꯤꯅꯣ ꯈꯪꯗꯦ
ꯎꯆꯤꯟ ꯅꯥꯆꯤꯟꯅ ꯂꯣꯏꯕꯥꯎꯗꯤ ꯂꯣꯏꯗꯣꯔ ꯃꯥꯜꯂꯦ
ꯂꯦꯟꯗꯣ ꯆꯥꯎꯕꯔꯣ ꯀꯃꯥꯏ ꯇꯧꯒꯦ
ꯌꯥꯝ ꯆꯥꯎꯕ ꯑꯣꯏꯗꯦꯗꯥ ꯑꯄꯤꯛꯄ ꯉꯥꯛꯇꯅꯤ
ꯃꯤ ꯑꯥꯁꯣꯝ ꯃꯈꯥꯔꯣꯝꯗꯅ ꯂꯦꯟ ꯅꯨꯡ ꯇꯥꯕꯥꯀꯟꯗ ꯌꯨꯝꯒ ꯂꯣꯏꯅꯃꯛ ꯁꯦꯒꯥꯏꯔꯦ ꯈꯣꯠꯀꯥꯏꯗꯅ ꯇꯧꯏꯁꯦ ꯃꯥꯡꯍꯟꯕ ꯊꫭꯛꯍꯟ ꯒꯥꯔꯤꯒ ꯂꯣꯏꯅꯃꯛ ꯀꯣꯞꯄꯦ
ꯑꯈꯣꯏ ꯁꯋꯥꯏꯗꯗꯤ ꯑꯗꯨꯃꯛꯇꯤ ꯇꯧꯗꯦꯗ ꯁꯨꯝ ꯆꯨꯝꯅ ꯁꯨꯝ ꯇꯥꯕꯖꯥꯠꯅꯤ
ꯎꯝ ꯅꯣꯏꯒꯤ ꯌꯨꯝꯒꯤ ꯅꯥꯀꯟꯗ ꯒꯥꯔꯤ ꯊꯝꯕꯝ ꯑꯃ ꯁꯥꯒꯔꯦ ꯁꯥꯡꯅ ꯑꯗꯒꯤ ꯗꯨꯀꯥꯟ ꯑꯃ ꯁꯥꯔꯦ ꯑꯗꯨ ꯁꯥꯕꯗꯩꯗꯤ ꯈꯔ ꯅꯨꯉꯥꯏꯔꯝꯃꯅꯤꯗ
ꯎꯝ ꯑꯗꯣ ꯅꯣꯡꯗꯣ ꯑꯗꯨꯝ ꯍꯥꯏꯖꯤꯜꯂꯛꯏꯗ ꯅꯣꯡ ꯈꯨꯆꯨ ꯈꯨꯆꯨꯗꯣ ꯍꯥꯏꯖꯤꯜꯂꯛꯏꯗ ꯑꯗꯨꯝ
ꯑꯣ ꯑꯗꯨ ꯅꯣꯏ ꯕꯣꯛꯀꯤ ꯗꯨꯀꯥꯟꯗꯨꯖꯨ ꯑꯩꯅ ꯅꯍꯥꯟ ꯂꯥꯛꯄꯀꯥꯟꯗ ꯐꯖꯅ ꯊꯝꯃꯧꯔꯕꯅꯤ
ꯎꯝ ꯐꯖꯅ ꯊꯝꯃꯕꯅꯤ
ꯑꯗꯨ ꯃꯤꯒꯥꯗꯤ ꯐꯖꯅ ꯂꯥꯛꯄ ꯅꯠꯇꯔꯣ
ꯂꯥꯛꯏ ꯑꯗꯨꯝ ꯃꯤ ꯐꯖꯅ
ꯍꯥꯟꯅꯒꯤꯗꯨꯒ ꯌꯦꯡꯅꯕꯗꯗꯤ ꯍꯧꯖꯤꯛꯀꯤꯗꯨꯅ ꯍꯦꯟꯅ ꯃꯑꯣꯡ ꯇꯥꯔꯦꯕ ꯌꯦꯡꯕꯗ ꯆꯥꯎꯔꯒ ꯎꯪ
ꯇꯥꯔ ꯇꯥꯔꯕꯣ
ꯂꯣꯏꯔꯕꯅꯤꯅ ꯋꯥꯔꯤ ꯑꯃ ꯍꯥꯏꯔꯛ ꯑꯣ ꯑꯗꯥꯏꯗꯒꯤ
ꯍꯥꯏꯔꯛ ꯑꯣꯅꯦ
ꯑꯩ ꯂꯥꯏꯔꯤꯛꯁꯦ ꯃꯈꯥ ꯇꯝꯊꯔꯗꯤ ꯀꯃꯥꯏ ꯀꯃꯥꯏꯅ ꯀꯩ ꯀꯩ ꯀꯥꯟꯅꯕꯣ ꯐꯪꯕ ꯌꯥꯒꯦꯔ ꯈꯔ ꯍꯥꯏꯔꯛꯑꯣꯅꯦ
ꯂꯥꯏꯔꯤꯛ ꯇꯝꯗꯕꯒꯤꯔꯣ ꯑꯗꯨꯗꯤ ꯑꯩꯁꯨ ꯈꯪꯗꯦ ꯑꯩꯁꯨ ꯃꯈꯥ ꯇꯝꯊꯗ꯭ꯔꯕꯅꯤꯅ
ꯑꯣ ꯅꯪꯖꯨ ꯇꯝꯗꯗ꯭ꯔꯕꯣ
ꯑꯩꯁꯨ ꯇꯝꯗꯗ꯭ꯔꯦ ꯑꯩꯁꯨ ꯂꯥꯏꯔꯤꯛ ꯇꯝꯕ ꯇꯣꯛ ꯑ
ꯑꯣ
ꯐꯩ ꯀꯨꯏꯔꯦ ꯀꯧꯅꯣ ꯂꯥꯏꯔꯤꯛ ꯇꯝꯕ ꯇꯣꯛꯄ ꯎꯝ꯫ ꯎꯝ꯫ ꯑꯩꯈꯣꯏ ꯇꯧꯔꯤꯁꯤꯕꯨ ꯌꯥꯕꯨ ꯌꯥꯗꯧꯔꯤꯕꯣ
ꯈꯪꯗꯦ ꯀꯣꯏꯕꯒ ꯏꯆꯠ ꯆꯠꯇꯦ ꯑꯗꯨꯝ ꯌꯨꯝꯗ ꯂꯩꯁꯟꯂꯦ ꯋꯥꯔꯦꯅꯦ ꯀꯃꯥꯏ ꯇꯧꯗꯣꯏꯅꯣ
ꯍꯧꯖꯤꯛ ꯀꯣꯏꯕ ꯆꯠꯄ ꯌꯥꯕ ꯃꯐꯝ ꯑꯅꯧ ꯑꯅꯧꯕ ꯏꯁꯤꯡꯗꯒ ꯁꯥꯅꯕꯝ ꯇꯨꯔꯦꯜ ꯃꯄꯥꯜꯗꯒ ꯆꯥꯛꯀ ꯆꯥꯅꯕꯝ ꯌꯥꯝ ꯂꯩ ꯃꯐꯝ ꯃꯐꯝ ꯑꯁꯤꯗ ꯅꯣꯝꯃ ꯍꯥꯏꯔꯛ ꯑꯣ ꯑꯗꯨꯒ ꯄꯨꯂꯞ ꯇꯧꯔꯒ ꯆꯠꯂꯁꯤ
ꯆꯠꯂꯁꯦ ꯌꯥꯏ ꯌꯦ
ꯍꯣꯏ ꯍꯣꯏ ꯊꯝꯃꯒꯦ
ꯍꯣꯏ